ꯍꯥ ꯍꯜꯂꯣ
ꯍꯜꯂꯣ
ꯇꯥꯕ꯭ꯔꯣ
ꯍꯣꯏ ꯇꯥꯌꯦ ꯇꯌꯦ ꯀꯩ ꯇꯧꯔꯤꯅꯣ ꯅꯪꯗꯤ
ꯄꯝꯔꯤꯌꯦ
ꯑꯥ ꯀꯅꯥ ꯀꯅꯥ ꯐꯝꯂꯤꯕ
ꯏꯁꯥ ꯏꯊꯟꯗ
ꯍꯥꯍꯥ ꯌꯨꯝꯗꯦꯔꯣ
ꯅꯗꯦ ꯅꯠꯇꯦ ꯍꯣꯁꯇꯦꯜꯗ
ꯑꯣ ꯍꯣꯁꯇꯦꯜꯗ ꯂꯩꯕ
ꯎꯝ ꯅꯪꯗꯤ
ꯃꯤ ꯃꯤ ꯃꯤꯃꯆꯥ ꯑꯥ ꯑꯗꯨꯗꯒꯤ ꯃꯆꯥꯥꯏꯒꯤ ꯃꯥꯜꯂꯤꯀꯣ
ꯀꯩ ꯕꯥ
ꯃꯤ ꯃꯆꯥꯁꯦ ꯂꯥꯏꯔꯤꯛꯁꯦ ꯀꯟꯅꯍꯣꯠꯅꯥ ꯃꯥꯂꯦꯕ
ꯑꯦꯁ ꯑꯗꯨꯒꯤ ꯅꯠꯇꯦ ꯂꯩꯐꯝ ꯂꯩꯇꯦ
ꯃꯥꯏ ꯄꯥꯛ ꯃꯥꯏ ꯄꯥꯛꯄ ꯑꯣꯏꯔꯁꯅꯨ
ꯍꯣꯏ ꯍꯣꯏ ꯌꯥꯝ ꯅꯨꯡꯉꯥꯏꯖꯔꯦ ꯍꯣꯏ ꯍꯣꯏ ꯍꯣꯏ
ꯍꯣꯏ ꯅꯪ ꯄꯨꯟꯁꯤꯗ ꯑꯁꯣꯏ ꯑꯄꯟ ꯌꯥꯎꯗꯅ ꯃꯥꯏ ꯄꯥꯛꯄ ꯑꯣꯏꯔꯣ ꯐ ꯐꯖꯅ ꯂꯥꯏꯔꯤꯛ ꯇꯝꯃꯣ ꯃꯤ ꯑꯣꯏꯅꯕ ꯑꯗꯣ ꯅꯪ ꯍꯦꯛ ꯃꯤ ꯑꯣꯏꯔꯕ ꯑꯩꯉꯣꯟꯗ ꯅꯤꯡꯁꯤꯡꯒꯗꯕ
ꯍꯝꯍꯝ ꯍꯣꯏ ꯍꯣꯏ
ꯍꯦꯛ ꯅꯤꯡꯁꯤꯡꯂꯛꯇꯕ ꯑꯩ ꯀꯩ ꯀꯩꯇꯧꯔꯅꯤ ꯈꯪꯉꯨꯀꯣ
ꯒꯤ ꯇꯧ ꯋꯥꯅꯤꯗꯥ ꯁꯨꯝ ꯅꯣꯛꯁꯤ ꯍꯥꯏꯅ ꯌꯦꯇꯧꯕꯅꯤ
ꯍꯥꯏ ꯅ
ꯀꯣꯂꯦꯖꯇꯤ ꯀꯝꯃꯥꯏ ꯇꯧꯔꯦ
ꯎꯪ ꯈꯪꯗꯦꯗ ꯁꯤ ꯍꯣꯁꯇꯦ ꯑꯁꯤꯒꯤ ꯀꯣꯂꯦꯖꯖꯦ ꯈꯪꯗꯦ ꯒ꯭ꯌꯥꯟ ꯃꯦꯟ ꯇꯥꯗꯦ
ꯎꯪꯝ ꯁ꯭ꯀꯨꯜ ꯂꯥꯏꯐꯅꯤ ꯄꯨꯟꯁꯤꯗ ꯈ꯭ꯋꯥꯏ ꯅꯨꯡꯉꯥꯔꯤꯁꯦ ꯌꯨꯝꯗ ꯂꯩꯔꯗꯤ ꯃꯄꯥꯟ ꯃꯄꯥꯟꯖꯨ ꯆꯠꯅꯤꯡꯗꯦ ꯁ꯭ꯀꯨꯜꯗ ꯂꯥꯛꯑꯗꯤ ꯏꯃꯥꯟꯅꯕꯤꯁꯨ ꯊꯦꯡꯅꯩꯌꯦ ꯕꯕꯥ-ꯏꯃꯥ ꯊꯦꯡꯅꯩꯌꯦ ꯑꯣꯖꯥꯈꯣꯏ ꯊꯦꯡꯅꯩꯌꯦ ꯑꯩꯈꯣꯏꯅ ꯑꯦꯠꯃꯥꯔ ꯇꯧꯕ ꯑꯣꯖꯥꯗꯣ ꯊꯦꯡꯅꯩꯌꯦ ꯀ꯭ꯔꯥꯁ ꯇꯧꯕ ꯖꯨ ꯂꯩꯅꯤ
ꯅꯪꯗꯤ ꯂꯣꯏꯔꯥꯕꯣ ꯀꯣꯂꯦꯖ
ꯑꯩꯒꯤ ꯗꯤ
ꯑꯣ
ꯁ꯭ꯀꯣ ꯁ꯭ꯀꯨꯣ ꯀꯥꯗꯕ ꯍꯥꯏꯕꯅꯤꯀꯣ ꯀꯣꯂꯦꯖ ꯂꯣꯏꯕ ꯅꯠꯇꯦ ꯁ꯭ꯀꯨꯜ ꯃꯇꯥꯡꯗꯤ ꯍꯥꯏꯕꯤꯔꯣꯅꯣ ꯑꯩ ꯏꯀꯥꯏꯔꯦ
ꯍꯣꯏꯗꯥ ꯍꯪꯉꯔꯣꯏ
ꯄꯨꯟꯁꯤ ꯑꯩ ꯄꯨꯟꯁꯤꯗꯥ ꯅꯨꯡꯉꯥꯏꯇꯕ ꯍꯥꯏꯖꯦ ꯁ꯭ꯀꯨꯜꯒꯤ ꯃꯇꯥꯡꯒꯤꯅꯤ
ꯑꯩꯅ ꯍꯥꯏꯕꯗꯤ ꯀꯣꯂꯦꯖ ꯀꯣꯂꯦꯖ ꯂꯣꯏꯈ꯭ꯔꯕ꯭ꯔꯣ ꯍꯥꯏ ꯍꯪꯕꯅꯤꯗꯥ
ꯑꯗꯨꯅꯤ ꯑꯗꯨꯅꯤ ꯀꯣꯂꯦꯖꯖꯦ ꯀꯥꯕ ꯐꯪꯗꯦꯕꯀꯣ
ꯑꯣ ꯑꯣ ꯁꯣꯔꯤ ꯑꯩ ꯈꯪꯗꯕ ꯒ꯭ꯌꯥꯟ ꯇꯥꯗꯕꯩ
ꯀꯥꯌꯗꯦ ꯑꯩꯁ ꯑꯩꯗꯣ ꯑꯦꯛꯁꯄ꯭ꯂꯦꯟ ꯇꯧꯒꯦ ꯇꯧꯕꯅꯦ ꯅꯪꯅ ꯑꯃꯨꯛ ꯀꯣꯏꯁꯟꯗꯣ ꯍꯥꯡꯗꯧꯔꯦ ꯀꯩꯁꯨ ꯀꯥꯌꯗꯦ
ꯂꯥ ꯑꯩꯁꯣꯏꯒ꯭ꯔꯦ ꯑꯩꯅ ꯌꯥꯝ ꯊꯘꯟꯕꯅꯦ ꯃꯤ ꯋꯥꯔꯧꯕꯤꯕ ꯌꯥꯗꯦ
ꯃꯥꯟꯅꯦ ꯃꯥꯟꯅꯦ ꯋꯥꯔꯧꯗꯦ ꯋꯥꯔꯧꯗꯦ ꯑꯩꯒꯤꯁꯦ ꯀ꯭ꯂꯥꯁ ꯅꯥꯏꯟ ꯐꯥꯎꯗꯤ ꯇꯝꯃꯤꯕꯥꯀꯣ
ꯎꯪ
ꯑꯗꯣ ꯀꯣꯔꯣꯅꯥ ꯅꯛꯁꯤꯜꯂꯦ ꯄ꯭ꯔꯣꯃꯣꯁꯟꯒꯤ ꯑꯦꯛꯖꯥꯝ ꯊꯥꯔꯦ ꯄ꯭ꯔꯣꯃꯣꯁꯟ ꯄꯤꯗ꯭ꯔꯦ ꯑꯩꯗꯣ ꯑꯗꯨ ꯃꯇꯥꯡꯗ ꯊꯋꯥꯏ ꯋꯥꯈꯜꯖꯦ ꯅꯨꯡꯉꯥꯏ ꯇ ꯃꯟꯕꯒꯤ ꯁ꯭ꯀꯨꯜꯖꯦ ꯀꯥꯍꯟꯅꯤꯡꯗꯕ
ꯑꯣ
ꯑꯗꯨ ꯑꯣꯏꯔꯦ ꯑꯩ ꯄꯨꯟꯁꯤꯖꯦ ꯁ꯭ꯀꯨꯜꯕꯨꯗꯤ ꯌꯥꯝ ꯀꯥꯅꯤꯡꯉꯦ ꯂꯥꯢꯔꯤꯛꯁꯦ ꯌꯥꯝ ꯄꯥꯅꯤꯡꯉꯦ ꯑꯩꯗꯤ ꯑꯩꯅ ꯌꯥꯝ ꯍꯩꯒꯤ ꯍꯩꯌꯦ ꯍꯥꯌꯕ ꯅꯠ
ꯍꯣꯌ ꯍꯣꯌ
ꯃꯤ ꯄꯨꯟꯁꯤꯁꯦ ꯂꯥꯏꯔꯤꯛ ꯂꯥꯏꯁꯨ ꯍꯪꯗ꯭ꯔꯗꯤ ꯃꯤ ꯃꯤ ꯃꯤ ꯃꯤ ꯌꯥꯝꯅ ꯈꯪꯍꯧꯗꯦꯕꯀꯣ ꯍꯥꯏꯗꯤ ꯂꯩꯌꯦꯗꯅ ꯅꯣꯏꯗꯤ ꯂꯥꯏꯔꯤꯛ ꯂꯥꯏꯁꯨꯁꯨ ꯂꯥꯏꯔꯤꯛ ꯂꯥꯏꯁꯨꯗꯣ ꯌꯥꯝ ꯍꯩꯕꯅꯤꯅ ꯑꯩ ꯑꯩꯒꯤꯗꯤ ꯏꯀꯥꯏꯌꯦ
ꯏꯁ ꯑꯗꯨꯨꯃꯥꯏꯅ ꯍꯥꯏꯒꯅꯨ ꯃꯤ
ꯍꯣꯏꯅꯦ ꯍꯣꯏꯅꯦ ꯐꯥꯒꯤ ꯇꯧꯕꯖꯗ ꯐꯥꯒꯤ ꯇꯧꯕ ꯎꯝ ꯍꯧꯖꯤꯛꯇꯤ ꯐ꯭ꯔꯤ ꯑꯣꯏꯕꯒꯤꯔ
ꯍꯥꯏꯗꯤ
ꯍꯧꯖꯤꯛ ꯅꯪ ꯍꯣꯁꯇꯦꯜꯗ ꯂꯩꯕꯗꯨ ꯐ꯭ꯔꯤ ꯑꯣꯏꯕꯤꯒꯔꯥ ꯅꯠꯇ꯭ꯔꯒ ꯐꯣꯟ ꯄꯥꯏꯕꯁꯦ ꯑꯗꯨꯝ ꯐ꯭ꯔꯤ ꯑꯣꯏꯕ꯭ꯔꯕ
ꯑꯣ ꯍꯣꯏ ꯐ꯭ꯔꯤ ꯑꯣꯏꯕꯩꯅꯦ
ꯑꯗꯨꯗꯤ ꯅꯨꯡꯉꯥꯏꯔꯤꯍꯦ ꯅꯣꯏ ꯄꯨꯟꯁꯤꯁꯦ
ꯎꯝ
ꯆꯥꯛ ꯆꯥꯎꯑꯣ ꯍꯥꯏꯅ ꯃꯤ ꯑꯃꯅ ꯏꯟꯕꯤꯕ ꯇꯥꯏꯞꯇ ꯇꯧꯋꯤꯀꯣ ꯅꯣꯏꯁꯦ ꯑꯩ ꯐꯣꯔ ꯑꯦꯛꯖꯥꯝꯄꯜ ꯑꯩ ꯏꯛꯖꯝꯄꯜ ꯍꯥꯏꯕꯅꯤꯀꯣ ꯑꯣ ꯃꯤ ꯑꯇꯣꯞꯄ ꯍꯣꯁꯇꯦꯜꯗꯤ ꯑꯗꯨꯝ ꯐꯣꯟ ꯐꯣꯟꯁꯤ ꯄꯥꯏꯅꯏꯗꯦꯗꯅ ꯑꯗꯣ ꯅꯣꯏꯁꯦ ꯐꯣꯟ ꯄꯥꯏꯔꯦ ꯆꯥꯛ ꯄꯤꯔꯒ ꯃꯤꯠ ꯑꯃꯗ ꯑꯃꯨꯛ ꯏꯟꯕ ꯍꯥꯏꯇꯥꯔꯦ
ꯎꯝ ꯎꯝ
ꯒꯌꯥꯟ ꯇꯥꯕ꯭ꯔꯥ ꯑꯩ ꯍꯥꯏꯁꯦ ꯑꯗꯨꯒꯤ ꯃꯑꯣꯡꯗ ꯂꯩꯔꯦ ꯍꯥꯏꯕ ꯋꯥꯅꯤꯗ
ꯎꯝ ꯀꯩꯗꯧꯕꯅꯣ ꯅꯪ ꯉꯁꯤꯗꯤ
ꯑꯩ ꯑꯩꯗꯤ ꯑꯥ ꯉꯁꯤ ꯕꯣꯜꯁꯤ ꯉꯝꯗꯕꯅꯤꯅ ꯀꯞꯄ ꯂꯩꯔꯦ
ꯍꯤꯍꯤꯍꯤ ꯔꯣꯅꯥꯜꯗꯣ ꯐꯦꯟꯔꯣ ꯅꯪꯁꯨ
ꯎꯝ ꯔꯅꯦꯜꯗꯣ ꯔꯣꯅꯥꯜꯗꯣ ꯁꯤꯌꯥꯔ ꯁꯚꯦꯟ ꯅꯨꯡꯉꯥꯏꯇꯦ ꯂꯦꯖꯦꯟꯁꯦ ꯆꯠꯊꯣꯛꯈ꯭ꯔꯦꯅꯦꯍꯦ
ꯎꯝ
ꯅꯪꯗꯤ ꯄꯣꯔꯇꯨꯒꯜꯂꯥ ꯅꯠꯇ꯭ꯔꯒ ꯀꯩ ꯀꯩꯅꯣ
ꯑꯥ ꯍꯥꯍꯥꯍꯥ ꯃꯦꯁꯤ
ꯃꯦꯁꯤ ꯑꯣꯏꯔꯦ
ꯍꯦꯍꯦꯍꯦꯍꯦ ꯀꯥꯏꯗꯦ ꯀꯥꯏꯗꯦ ꯃꯥꯏꯒꯤ ꯑꯄꯥꯝ
ꯃꯥꯅꯦ ꯃꯥꯅꯦ
ꯋꯥ ꯉꯥꯡꯅꯤꯉꯥꯏ ꯂꯩꯇꯦ ꯅꯪ ꯔꯦꯅꯦꯜꯗꯣꯒꯤ ꯐꯦꯟ ꯑꯣꯏꯔꯝꯕꯗꯤ ꯄ꯭ꯔꯖꯦꯟ ꯑꯃ ꯄꯤꯊꯣꯛꯀꯦ ꯇꯧꯕꯅꯦ ꯑꯗꯨ ꯑꯣꯏꯔꯝꯗꯕꯗꯨꯅꯤꯅ ꯎꯄꯥꯏ ꯂꯩꯇ
ꯅꯪꯒꯤ ꯄ꯭ꯔꯦꯖꯦꯟꯁꯦ ꯀꯦꯟꯁꯦꯜ
ꯎꯝ ꯇꯧꯊꯣꯛꯄꯤꯌꯣ
ꯄ꯭ꯔꯤꯄ꯭ꯌꯔꯁꯨ ꯇꯧꯗ꯭ꯔꯤ ꯄꯤꯊꯣꯛꯅꯤꯡꯉꯥꯏꯁꯨ ꯂꯩꯇ꯭ꯔꯤ ꯎꯝ ꯀꯩꯀꯩ ꯍꯣꯠꯅꯔꯦ ꯍꯟꯗꯛꯇꯤ
ꯎꯝ ꯖꯤꯛ ꯎꯝ ꯍꯣꯏ ꯊ꯭ꯔꯠ ꯁꯦꯝ ꯀꯥꯗꯣꯔꯦꯕ
ꯑꯣ ꯑꯣ ꯑꯣ
ꯑꯦꯛꯖꯥꯝ ꯊꯥꯕ ꯂꯣꯏꯔ
ꯂꯣꯏꯔꯦ
ꯎꯝ
ꯗꯦ ꯀꯌꯥꯗ ꯂꯣꯏꯌꯦꯕ
ꯅꯍꯥꯟ ꯀꯨꯏꯗ꯭ꯔꯤꯌꯦ ꯗꯦꯠ ꯀꯌꯥꯔ ꯀꯥꯎꯒ꯭ꯔꯦ
ꯐꯩꯌꯦ ꯐꯩꯌꯦ ꯐꯖꯅ ꯍꯣꯠꯅꯕ ꯇꯧꯔꯣ ꯑꯩ ꯍꯥꯏꯕꯗꯣ ꯃꯥꯏ ꯄꯥꯛꯑꯣ ꯅꯪ ꯃꯃꯥ ꯃꯄꯥꯒꯤ ꯄꯨꯟꯁꯤꯗ ꯈꯜꯂꯒ ꯀꯟꯅ ꯍꯣꯠꯅꯥꯑꯣ ꯀꯣ ꯑꯩ ꯅꯪ ꯗꯗꯥ ꯍꯥꯏꯁꯦ ꯑꯩꯅ ꯚꯣꯠ ꯄꯤꯖꯥ ꯕꯋꯥ ꯄꯤꯈ꯭ꯔꯕꯅꯦꯀꯣ ꯚꯣꯠ ꯍꯥꯏꯕ ꯕ꯭ꯂꯦꯁꯤꯡ ꯍꯥꯏ ꯇꯥꯔꯦꯀꯣ ꯕꯣꯔ ꯕꯣꯔ ꯍꯣꯏ ꯍꯣꯏ ꯑꯩ ꯄ꯭ꯔꯣꯅꯥꯎꯟꯁꯦꯁꯟꯁꯦ ꯈꯤꯇꯪ
ꯀꯥꯏꯗꯦ ꯀꯥꯏꯗꯦ ꯑꯩ ꯗꯨꯝ ꯑꯩ ꯗꯨꯝ ꯑꯟꯗ꯭ꯔꯁꯇꯦꯟ ꯇꯧꯋꯦꯗ
ꯎꯝ ꯁꯨ ꯃꯤ ꯑꯃꯗꯁꯨ ꯑꯟꯗ꯭ꯔꯁꯇꯦꯟꯗꯤꯡ ꯇꯧꯅꯕꯁꯦ ꯃꯤ ꯌꯥꯝ ꯍꯥꯏꯗꯤ ꯌꯥꯝ ꯐꯕꯅꯤ
ꯎꯝ
ꯅꯣꯏꯅꯌꯥꯝꯕ ꯁꯥꯎꯕ ꯅꯪ ꯃꯃꯥ ꯕꯕꯥ ꯁꯥꯎꯔꯁꯨ ꯅꯪꯅ ꯑꯦ ꯏꯃꯥ ꯑꯁꯨꯃꯥꯏ ꯇꯧꯁꯦ ꯏꯃꯥ ꯊꯧꯁꯦ ꯁꯤ ꯇꯧꯕꯅꯦ ꯁꯨꯃꯥꯏ ꯇꯧꯕꯅꯦ ꯍꯥꯏꯅ ꯅꯦꯝꯊꯕꯗꯣ ꯋꯥꯈꯜ ꯍꯥꯏꯗꯤ ꯁꯨꯃꯥꯏꯅ ꯀꯩ ꯍꯥꯏꯁꯤ꯭ꯔꯥ ꯅꯣꯏ ꯂꯣꯟꯗ ꯈꯪꯍꯧꯗ꯭ꯔꯦ
ꯊꯦꯝꯕ
ꯑꯥ ꯊꯦꯝꯕ ꯀꯣ ꯑꯗꯨꯗ ꯂꯩꯌꯥꯒ ꯐꯖꯅ ꯑꯗꯨꯗ ꯇꯧꯔꯒ ꯂꯩꯌꯣ ꯍꯥꯏꯕ
ꯍꯣꯏ ꯍꯣꯏ
ꯎꯝ
ꯃꯤ ꯍꯥꯏꯕꯁꯦ ꯐꯖꯕ ꯐꯖꯕ ꯔꯨꯜꯗ ꯍꯥꯏꯇꯥꯔꯦ ꯂꯝꯕꯤꯗ ꯃꯤ ꯑꯃꯁꯨ ꯇꯝꯒꯗꯕꯅꯤ ꯅꯪꯁꯨ ꯃꯥꯅꯁꯨ ꯁꯨꯃꯥꯏꯅ ꯇꯧꯁꯦꯅ ꯐꯖꯕ ꯃꯉꯣꯟꯗ ꯇꯝꯒꯗꯕꯅꯤ ꯅꯠꯇ꯭ꯔꯥ
ꯎꯝ ꯎꯝ ꯆꯨꯝꯃꯦ
ꯑꯗꯨꯅ ꯇꯧꯒꯗꯕꯅꯤ ꯍꯦ ꯑꯩꯁꯨ ꯍꯟꯗꯛꯁꯦ ꯋꯥꯅ ꯋꯥꯅ ꯍꯤ ꯍꯤꯡꯂꯤꯌꯦ ꯊꯕꯛꯁꯨ ꯐꯪꯗꯅ
ꯐꯪꯉꯅꯤꯗ
ꯃꯤ ꯑꯇꯣꯞꯄ ꯇꯦ ꯀꯣꯏꯕ ꯆꯠꯁꯨ ꯆꯠꯂꯦ ꯀꯩ ꯀꯩꯅꯣ ꯆꯥꯅꯤꯡꯕꯁꯨ ꯆꯥꯕ ꯐꯪꯉꯦ ꯑꯩꯒꯤꯗꯤ ꯑꯦꯝꯇꯤ ꯑꯣꯏꯔꯦ ꯆꯅꯤꯡ ꯕꯁꯨ ꯐꯥꯎꯗ꯭ꯔꯦ ꯂꯩꯇꯕꯅꯤꯅ ꯂꯩꯔꯗꯤ ꯆꯥꯅꯤꯡꯕꯁꯨ ꯐꯥꯎꯕ ꯇꯥꯕ ꯑꯗꯨ ꯂꯩꯇꯕꯅꯤ ꯆꯥꯅꯤꯡꯕꯁꯨ ꯐꯥꯎꯗ꯭ꯔꯦ ꯍꯤꯡꯅꯤꯡꯕꯁꯨ ꯐꯥꯎꯗ꯭ꯔꯦ ꯍꯥ ꯉꯁꯤꯕꯣꯛ ꯕꯣꯛ ꯌꯦꯡꯒꯗ꯭ꯔꯣ ꯑꯥꯔꯖꯦꯟꯇꯤꯅꯥꯒ ꯑ ꯏꯖꯤꯞ ꯍꯥꯏꯕ ꯂꯩ ꯑ ꯑꯩꯗꯤ ꯃꯦꯁꯤꯗ ꯁꯞꯄꯣꯔꯠ ꯇꯧꯔꯣꯏ
ꯀꯥꯢꯗꯦꯗ ꯃꯤ ꯃꯤꯒꯤꯅꯤꯗ ꯅꯝꯗ ꯐꯨꯜ ꯁꯄꯣꯔꯠ ꯇꯧꯑꯣꯁꯨ ꯌꯥꯗꯧ ꯅꯠꯇꯦ
ꯑꯩꯗꯤ ꯅꯝꯐꯨꯗ ꯁꯞꯄꯣꯠ ꯇꯧꯅꯤ ꯅꯪ ꯃꯤꯁꯤꯗ ꯁꯞꯄꯣꯠ ꯇꯧꯀꯣ
ꯍꯣꯏ
ꯑꯗꯣ ꯑꯩ ꯅꯝꯐꯨꯗ ꯁꯄꯣꯠ ꯇꯧꯍꯟꯒꯦ ꯑꯩ ꯋꯥꯔꯤ ꯑꯩꯉꯣꯟꯗ ꯋꯥꯔꯤ ꯁꯥꯕ ꯅꯨꯡꯉꯥꯏꯕ꯭ꯔꯥ ꯅꯠꯇ꯭ꯔꯒ ꯋꯥ ꯉꯥꯡꯕꯗ ꯀꯃꯥꯏꯅ ꯇꯧꯕ꯭ꯔꯥ ꯑꯗꯨꯝ ꯑꯟꯗꯔꯁꯇꯦꯟꯗꯤꯡ ꯑꯗꯨꯝ ꯐꯥꯎꯗꯣꯛꯄ꯭ꯔꯥ
ꯎꯝ
ꯍꯥ
ꯍꯥ
ꯑꯦ ꯑꯩ ꯉꯥꯡ ꯑꯩ ꯉꯥꯡꯉꯤꯁꯦ ꯑꯗꯨꯝ ꯅꯪ ꯑꯟꯗꯔꯁꯇꯦꯟꯗꯤꯡ ꯇꯧꯕ꯭ꯔꯕ
ꯇꯧꯋꯦ ꯑꯩꯅ ꯁꯤꯔꯣꯝꯗ ꯏꯃꯥꯟꯅꯕꯤ ꯏꯃꯥꯟꯅꯕꯤ ꯃꯁꯛ ꯎꯕꯒꯤꯑꯗꯨꯏ ꯅꯣꯛꯅꯤꯡꯕ
ꯑꯩꯗꯤ ꯈꯪꯅꯤꯡꯕꯒꯤ ꯄꯉꯥꯡꯗ ꯉꯥꯡꯕꯅꯤꯀꯣ
ꯍꯣꯏ ꯍꯣꯏ ꯁꯥꯎꯗꯦ ꯁꯥꯎꯗꯦ
ꯈꯪꯅꯤꯡꯕ ꯍꯥꯏꯇꯥꯔꯦ ꯉꯥꯡꯕꯗ ꯄꯨꯔꯥ ꯐꯦ ꯐꯦꯂꯤ ꯑꯣꯏꯅ ꯉꯥꯡꯕ ꯍꯩꯇꯕꯅꯤꯅ ꯑꯩꯁꯨ ꯄꯉꯥꯡꯗ ꯉꯥꯡ ꯇꯥꯕꯣ
ꯑ ꯑ ꯀꯥꯏꯗꯦ ꯀꯥꯏꯗꯦ ꯑꯩ ꯒ꯭ꯌꯥꯟ ꯇꯥꯏꯗ ꯑꯗꯨꯝ
ꯎꯝ ꯃꯤ ꯑꯇꯣꯞꯄꯗꯤ ꯅꯪ ꯀꯩꯗ ꯂꯥꯛꯀꯦꯅꯣ ꯀꯃꯥꯏꯅ ꯇꯧꯔꯤꯅꯣ ꯑꯗꯨꯝ ꯍꯪꯉꯤ ꯏꯕꯨꯡꯉꯣ ꯑꯩ ꯋꯥꯍꯩ ꯑꯩ ꯉꯥꯡꯕꯗ ꯇꯥꯗꯕ ꯃꯤ ꯑꯇꯣꯞꯄ ꯑꯗꯨꯝ ꯍꯪꯉꯤ
ꯑꯣ ꯑꯣ
ꯑꯗꯣ ꯑꯩꯅ ꯀꯤꯖꯕ ꯑꯃ ꯂꯩꯕ
ꯑꯥ
ꯑꯗꯨꯒꯤꯅꯤ ꯑꯩ ꯍꯟꯗꯛꯁꯦ ꯁꯨꯃꯥꯏꯅ ꯍꯩꯊꯣꯛꯅꯤꯡꯕ ꯍꯥꯏꯇꯥꯔꯦ ꯉꯥꯡꯊꯣꯛꯅꯤꯡꯕ ꯍꯥꯏꯇꯥꯔꯦ ꯑꯗꯨꯒꯤꯅꯦ ꯍꯦ
ꯉꯁꯤꯗꯤ ꯀꯩ ꯌꯤꯟꯁꯥꯡ ꯆꯥꯗꯣꯏꯕ
ꯃꯣꯏꯁꯦ ꯈꯪꯗꯦꯅꯦ ꯃꯣꯏ ꯀꯔꯤ ꯊꯣꯡꯕꯔ
ꯅꯣꯏ ꯄꯨꯂꯞꯇꯨ ꯊꯣꯡꯉꯒ ꯄꯤꯖꯕ꯭ꯔꯥ ꯃꯣꯏꯅ ꯅꯣꯡꯃꯗ ꯁꯥꯒꯨꯝꯕꯗꯤ ꯆꯥꯕ ꯐꯪꯕ꯭ꯔꯥ
ꯍꯣꯏ ꯐꯪꯉꯦ
ꯍꯣꯁꯇꯦꯜ ꯂꯥꯢꯐꯇꯤ ꯌꯥꯝ ꯋꯥ ꯍꯣꯁꯇꯦꯜ ꯂꯥꯏꯐꯁꯦ ꯑꯩꯁꯨ ꯑꯦꯛꯁꯄ꯭ꯔꯦꯟꯁ ꯂꯩꯕꯅꯤ ꯌꯥꯝ ꯋꯥꯕꯅꯤ ꯙꯥꯜꯒ ꯑꯂꯨ ꯑꯣ ꯁꯣ ꯁꯣ ꯏꯁꯤꯡ ꯉꯥꯛꯇ
ꯎꯝ
ꯑꯩ ꯂꯣꯏ ꯑꯦꯛꯁꯄ꯭ꯔꯦꯟꯁ ꯂꯩꯌꯦ ꯍꯣꯁꯇꯦꯜ ꯂꯥꯏꯐ ꯁꯤꯗꯤ ꯑꯗꯣ ꯃꯥ ꯇꯥꯡꯗꯁꯨ ꯃꯤ ꯐꯠꯇꯕꯁꯨ